ꯑ ꯀꯩꯗꯧꯔꯤꯒꯦ
ꯐꫭꯟ ꯌꯦꯡꯉꯝꯕꯅꯦ
ꯑꫭ ꯂꯥꯏꯔꯤꯛ ꯇꯧꯗꯔꯕꫭ
ꯇꯧꯒꯦ ꯇꯧꯔꯤ
ꯎꯝ ꯑꯦꯛꯖꯥꯝꯒꯤ ꯅꯠꯇ꯭ꯔꯣ
ꯑꯧ ꯑꯧ ꯃꯥꯅꯦ ꯃꯥꯅꯦ ꯍꯥꯏꯗꯤ ꯅꯪꯗꯤ ꯆꯥꯛ ꯆꯥꯔꯕꯣ
ꯑꯩ ꯆꯥꯛ ꯆꯥꯔꯦ
ꯀꯩ ꯖꯥꯡ
ꯏꯔꯣꯝꯕ ꯊꯣꯡꯉꯦ ꯎꯝ
ꯅꯪ ꯏꯔꫭꯝꯕꯗꫭ ꯍꯥꯎꯋꯤ
ꯑꯥ ꯍꯥꯎꯕꯅꯦ ꯑꯈꫭꯏ ꯅꯦꯅ ꯂꯣꯟꯒꯥꯏꯔꯤꯅꯤ
ꯑꯥ
ꯑꯩꯖꯨ ꯄꯨꯛꯅꯥꯏ ꯉꯁꯤꯁꯦ ꯈꯪꯉꯕ ꯍꯥꯏꯗꯤ ꯍꯦꯟꯖꯟꯅ ꯆꯥꯁꯟꯕꯗꯣ ꯑꯗꯨꯒꯤ
ꯅꯪ ꯗꯨꯀꯥꯟ ꯆꯠ ꯇꫭꯏꯒ ꯂꯩꯕ꯭ꯔꯣ
ꯍꯥꯥ
ꯗꯨꯀꯥꯟ ꯆꯠꯇꫭꯏꯒ ꯂꯩꯕ꯭ꯔꯕ
ꯀꯩ ꯀꯩ ꯀꯩ ꯆꯥꯅꯤꯡꯉꯤꯅꯣ ꯏꯁꯄꯥꯏꯠ ꯊꯛꯅꯤꯡ ꯑꫭꯏꯔꯝꯒꯅꯤ ꯂꯩꯗꯤ ꯂꯩꯇꯤꯌꯦ ꯆꯠꯇꯤ ꯆꯠꯂꫭꯏꯌꯦ
ꯎꯝ
ꯆꯠꯂꯣꯏ ꯍꯥꯏ ꯅꯠꯇ꯭ꯔꯣ
ꯎꯝ ꯆꯠꯂꯨꯏꯌꯦ ꯑꯣ ꯍꯨꯔꯦꯟꯗꯣ ꯀꯩ ꯍꯥꯏꯒꯦ ꯍꯥꯏꯔꯣꯅꯦ ꯍꯣꯔꯦꯟꯗꯣ ꯑꯩꯈꯣꯏ ꯃꯥ ꯊꯣꯛꯄꯗꯤ ꯌꯥꯏꯅꯦ ꯑꯩ ꯀꯩ ꯇꯞꯇꯣꯏꯅꯣ ꯇꯞꯄꯤꯒꯦꯅꯦ
ꯊꯣꯛꯇ꯭ꯔꯣ ꯀꯥꯟꯅꯗ ꯍꯥꯏꯔꯛꯑꫭ
ꯍꯣꯏ ꯍꯣꯏ ꯑꯍꯥꯎꯕ ꯑꯃ ꯆꯥꯗꯣꯏꯔꯥꯕ ꯇꯨꯃꯤꯟꯅ
ꯎꯝ
ꯀꯅꯥꯝ ꯄꯤꯖꯗꯕꯤ ꯍꯥ ꯉꯁꯤꯗꯤ ꯉꯟꯅ ꯇꯨꯝꯅꯧꯍꯦ
ꯇꯨꯏꯁꯟ ꯑꯃꯨꯛ ꯇꯧꯗꯣꯏꯅꯤ
ꯑꯧ ꯅꯪꯗꯤ ꯉꯟꯅ ꯇꯧꯗꯣꯏꯑꯣꯏꯔꯝꯒꯅꯤ ꯄꯨꯡ ꯀꯌꯥꯗꯒꯤ ꯇꯧꯗꯣꯏꯅꯣ ꯍꯌꯦꯡꯗꯤ ꯈꯔ ꯉꯟꯅ ꯍꯥꯏꯒꯣ ꯌꯥꯗ꯭ꯔꯣ
ꯑꯗꯨꯅꯦ ꯄꯨꯡ ꯇꯔꯨꯛ ꯃꯈꯥꯏꯗ ꯍꯥꯏꯒꯤꯕꯅꯦꯕ
ꯑꯣ ꯑꯁ ꯅꯪ ꯑꯉꯥꯡꯒꯩꯗꯨꯕꯨ ꯄꯨꯡ ꯇꯔꯨꯛ ꯃꯈꯥꯏ ꯅꯪꯅꯕ ꯍꯧꯒꯠꯂꯛꯀꯗ꯭ꯔꯣ
ꯍꯧꯒꯠꯂꯦ ꯍꯥꯏꯌꯦ
ꯑꯣ ꯑꯉꯥꯡ ꯍꯥꯏꯗꯤ ꯈꯔ ꯑꯉꯥꯡ ꯄꯤꯛꯄꯖꯨ ꯑꯗꯨꯝ ꯌꯥꯎꯏꯗꯅ ꯑꯄꯤꯛꯄ ꯑꯗꯨꯅ ꯃꯣꯏ ꯍꯧꯒꯠꯄ ꯉꯝꯗꯣꯏ ꯖꯥꯠꯂ ꯁꯤꯅꯤ ꯎꯝ ꯎꯝ ꯈꯪꯉꯦ
ꯑꯗꯨꯗꯣ
ꯀꯩꯅꯣꯗꯤ ꯅꯣꯏ ꯅꯣꯏ ꯃꯥꯏ ꯃꯄꯥꯝꯒꯤꯗꯨꯗꯤ
ꯌꯥꯔꯣꯏꯗ ꯄꯩꯈꯥꯖꯨ ꯅꯠꯇꯅ ꯑꯩ ꯁꯨꯝ ꯇꯧ ꯂꯩ ꯉꯝꯕ ꯅꯠꯇꯦ
ꯑꯣ ꯍꯣꯏ ꯑꯗꯨꯅꯦ ꯁꯟꯗꯦꯗꯕꯧ ꯑꯗꯨꯃꯥꯏꯅ ꯑꯌꯨꯛ ꯇꯧꯔꯗꯤ ꯀꯥꯏꯗꯒꯤ ꯋꯥꯔꯅꯤ
ꯑꯗꯨꯅꯦ ꯍꯥꯏꯗꯤ ꯎꯝ ꯌꯥꯗꯕꯤ ꯑꯗꯨꯝ ꯇꯧꯕꯋꯥꯅꯤ
ꯎꯝ
ꯌꯥꯗꯕꯩ ꯇꯧꯕꯗꯤ ꯎꯝ ꯈꯪꯕꯔꯑꯩ ꯍꯥꯏꯖꯦ
ꯎꯝ
ꯑꯦꯛꯖꯥꯝ ꯂꯩꯕꯩ ꯁꯨꯝ ꯇꯧꯕꯅꯦꯕ
ꯑꯗꯨꯅꯦ ꯑꯗꯣ ꯁꯨꯝ ꯍꯥꯏꯗꯤ ꯅꯪꯗꯤ ꯑꯗꯨꯝ ꯁꯟꯗꯦ ꯈꯨꯗꯤꯡꯒꯤꯁꯨ ꯇꯧꯋꯦ
ꯑꯗꯨꯅꯦ ꯑꯗꯨꯝ ꯇꯧꯕꯅꯦ ꯁꯟꯗꯦꯃꯤ ꯈꯨꯗꯤꯡꯒꯤ ꯍꯥꯏꯗꯤ ꯑꯉꯥꯡ ꯑꯃ ꯂꯣꯏꯔꯒ ꯑꯃꯃꯨꯛ ꯑꯃ ꯂꯣꯏꯔꯒ ꯑꯃꯃꯨꯛ ꯇꯨꯏꯁꯟ ꯇꯧꯔꯛꯄ ꯑ ꯀꯩꯅꯣ ꯇꯧꯕ ꯄꯩꯈꯥ ꯇꯧꯔꯛꯄꯅꯤꯅ ꯌꯥꯗꯦꯕ
ꯍꯣꯏ ꯑꯗꯨꯗꯤ ꯑꯗꯨ ꯁꯟꯗꯦꯗꯨꯗꯤ ꯃꯣꯏꯖꯨ ꯈꯔ ꯁꯨꯇꯤ ꯊꯥꯕꯤꯕ ꯌꯥꯕꯅꯤ ꯃꯣꯏꯗꯨꯁꯨ ꯍꯔꯥꯎꯖꯗꯣꯏꯅꯤ ꯍꯣꯏ ꯑꯗꯨꯕꯨꯗꯤ ꯃꯣꯏꯅ ꯅꯠꯇꯦꯗ ꯃꯣꯏ ꯃꯣꯏ ꯃꯣꯏ ꯃꯣꯏ ꯄꯦꯔꯦꯟꯁꯁꯤꯡꯅ ꯇꯧ ꯇꯧ ꯇꯧꯋꯣꯅ ꯃꯣꯏꯗꯗꯤ ꯍꯔꯥꯎꯕ ꯑꯃ ꯌꯥꯎꯋꯦꯕ ꯅꯠꯇ꯭ꯔꯥ
ꯃꯥꯅꯤ
ꯇꯣꯉꯥꯏꯅꯒ ꯇꯧꯕꯤꯕꯗꯣ ꯀꯅꯥꯝꯇꯅꯖꯨ ꯇꯧꯕꯤꯕꯣꯠꯇꯦꯗ ꯑꯗꯨꯃꯥꯏꯅ ꯀꯅꯥꯝꯇꯅ ꯍꯥꯏꯗꯤ ꯄꯨꯡ ꯑꯍꯨꯝꯃꯨꯛ ꯂꯥꯏꯔꯤꯛ ꯇꯥꯛꯄꯖꯦ ꯀꯅꯥꯝꯇꯅ ꯇꯥꯛꯇꯦꯕ ꯑꯗꯨꯗꯩ ꯁꯟꯗꯦꯕꯧ ꯌꯥꯎꯅ ꯇꯧꯔꯤꯅꯤꯗꯣ ꯋꯥꯗꯗꯤ ꯀꯔꯥꯏꯗꯩ ꯑꯗꯨꯒ ꯇꯨꯏꯁꯟ ꯄꯩꯁꯥꯗꯨꯁꯨ ꯄꯨꯂꯞ ꯄꯤꯔꯛꯄꯖꯨ ꯅꯠꯇꯦ ꯈꯔ ꯃꯆꯤꯠ ꯃꯆꯤꯠ ꯃꯆꯤꯠ
ꯑꯗꯨꯅꯦ ꯑꯉꯥꯡ ꯇꯧꯕꯅꯤꯅ ꯑꯗꯣ ꯑꯃꯨꯛꯁꯨ ꯍꯥꯏꯗꯤ ꯑꯩꯅ ꯑꯧ ꯍꯥꯏꯗꯤ ꯑꯩꯅ ꯇꯥꯛꯑꯒ ꯑꯃꯨꯛ ꯀꯩꯅꯣ ꯇꯧꯋꯦ ꯑꯃꯨꯛ ꯐꯖꯔꯛꯇ꯭ꯔꯗꯤ ꯑꯃꯨꯛꯁꯨ ꯇꯟꯗ꯭ꯔꯥ ꯑꯗꯨꯒꯤꯅꯤ ꯌꯥꯝꯁꯨ ꯀꯨꯏ ꯀꯨꯏ ꯇꯥꯛꯏꯗꯣ ꯑꯇꯩꯒꯤ ꯀꯩꯅꯣ ꯇꯧꯕꯒꯤ
ꯍꯣꯏ
ꯑꯩ ꯑꯩꯅꯁꯨ ꯑꯗꯨꯝ ꯐꯥꯗ꯭ꯔꯗꯤ ꯐꯥꯗ꯭ꯔꯗꯤ ꯑꯉꯥꯡꯗꯨ ꯐꯥꯗ꯭ꯔꯗꯤ ꯑꯃ ꯊꯥꯗꯣꯛꯅꯤꯡꯗꯕꯗꯣ
ꯎꯝ
ꯑꯗꯨꯖꯨ ꯑꯣꯏꯕ ꯑꯗꯒꯤ ꯁꯤ ꯑꯉꯥꯡꯗꯨꯖꯨ ꯊꯥꯗꯣꯛꯅꯤꯡꯗꯕꯩ ꯋꯥꯔꯤ ꯉꯥꯛꯇ ꯅꯠꯇ ꯑꯉꯥꯡꯗꯨꯖꯨ ꯈꯔ ꯄꯔꯥꯗꯣ ꯐꯥꯒꯟꯗꯕ ꯑꯣꯏꯕ
ꯎꯝ ꯐꯥꯒꯜꯂꯗꯤ ꯑꯃꯨꯛ ꯀꯩꯅꯣ ꯇꯧꯗꯣꯏꯅꯤ ꯅꯠꯇ꯭ꯔꯥ ꯍ ꯐꯒꯜꯂꯗꯤ ꯑꯗꯨꯝ ꯍꯦꯛ ꯐꯥꯕꯒ ꯑꯗꯨꯝ ꯊꯥꯒ꯭ꯔꯁꯨ ꯌꯥꯏ ꯉꯁꯤꯒꯤꯗꯤ ꯍꯥꯏꯗꯤ ꯃꯣꯏꯗꯁꯨ ꯕ꯭ꯔꯦꯟꯗꯣ ꯀꯩꯅꯣ ꯇꯧꯗꯅꯕ ꯉꯁꯤꯒꯤꯗꯤ ꯁꯤꯕꯥꯎ ꯇꯧꯔꯖꯤ ꯈꯣꯠꯂꯁꯦ ꯑꯗꯨꯝ ꯃꯣꯏꯅ ꯁꯨꯛꯄ ꯐꯥꯗ꯭ꯔꯝꯃꯤꯅ ꯎꯄꯥꯏ ꯂꯩꯇꯦꯕ꯫ ꯌꯨꯝꯗꯒꯤꯗꯤ ꯅ ꯍꯥꯏꯗꯤ ꯌꯨꯝꯗꯒꯤꯗꯤ ꯑꯣꯖꯥꯅ ꯀꯔꯤ ꯇꯥꯛꯗꯨꯌꯦꯅ ꯀꯔꯤ ꯀꯩꯅꯣ ꯇꯧꯔꯦ ꯍꯥꯏꯔꯒ ꯁꯤꯐꯥ ꯁꯤꯕꯧ ꯐꯥꯍꯜꯂꯛꯇꯦ ꯒꯥꯏꯅ ꯈꯟꯗꯣꯏꯅꯦꯕ ꯃꯣꯏꯅꯗꯤ꯫
ꯑꯗꯨꯅꯦ ꯃꯣꯏꯅꯗꯤ ꯇꯧꯔꯛꯇꯕꯅꯤꯅ
ꯍꯝ ꯌꯨꯝꯗꯩꯒꯤꯁꯨ ꯍꯥꯏꯗꯤ ꯇꯨꯏꯁꯟꯗ ꯈꯛꯅ ꯌꯥꯄꯣꯇꯦꯗ꯫ ꯌꯨꯝꯗꯒꯤꯁꯨ ꯃꯌꯥꯝ ꯍꯝ
ꯎ
ꯌꯨꯝꯗꯒꯤꯁꯨ ꯍꯣꯠꯅꯕ ꯌꯥꯝ ꯆꯪꯉꯦꯕ ꯇꯨꯏꯁꯟ ꯈꯠꯇꯅ ꯌꯥ ꯗ‌ꯦꯕ ꯃꯣꯏꯗꯤ ꯇꯨꯏꯁꯟꯗ ꯍꯦꯟꯅ ꯃꯇꯝ ꯍꯥꯏꯗꯤ ꯄꯤꯔꯒꯅꯦ ꯇꯨꯏꯁꯟꯗꯅ ꯍꯦꯟꯅ ꯍꯥꯏꯗꯤ ꯇꯨꯏꯁꯟꯁꯦ ꯀꯨꯏꯅ ꯇꯧꯔꯤꯒꯩ ꯃꯣꯏꯗꯤ ꯍꯔꯥꯎꯔꯝꯅꯤ ꯍꯥꯏꯕ ꯍꯥꯏꯗꯤ ꯃꯣꯏꯗ ꯋꯥꯗ꯭ꯔꯕꯅꯤꯅꯅꯦ꯫ ꯃꯣꯏꯗꯗꯤ ꯋꯥꯏ ꯑꯝ ꯁꯪꯉꯦꯗꯅ꯫
ꯃꯥꯟ ꯑꯩꯗ‌ꯣ ꯁꯥꯎꯅꯤꯡꯉꯛꯑꯦ ꯍꯥꯏꯕ ꯑꯃꯨꯃꯨꯛ ꯈꯪꯉꯕ꯫
ꯎꯝ
ꯁꯥꯎꯅꯤꯡꯕ ꯖꯦ ꯁꯥꯎꯅꯤꯡꯉꯛꯑꯕꯅꯦ ꯑꯩꯁꯦ ꯑꯁꯦꯡꯕꯒꯤ꯫
ꯀꯔꯥꯏꯗꯩ ꯋꯥꯗ ꯋꯥꯕꯗꯗꯤ ꯍꯥꯏꯗꯤ ꯄꯩꯁꯥꯁꯨ ꯐꯖꯅ ꯄꯤꯕꯤꯔꯛꯄꯁꯨ ꯅꯠꯇꯦ ꯀꯥꯏꯗꯩ ꯁꯥꯎꯅꯤꯡꯉꯣꯏꯗꯣꯏꯅꯣ꯫
ꯀꯔꯤꯅꯣ ꯈꯪꯗꯦ ꯍꯥꯏꯕ
ꯒ꯭ꯌꯥꯟ ꯇꯥ ꯃꯣꯏꯅꯁꯨ ꯒ꯭ꯌꯥꯟ ꯇꯥꯅ ꯍꯦꯟꯅ ꯇꯥꯕꯤ ꯇꯥꯕꯝ ꯊꯣꯛꯑꯦ ꯄꯤꯁꯨ ꯄꯤꯕꯤꯒꯗꯕꯅꯦ ꯍꯥꯏꯗꯤ ꯋꯥꯅꯁꯨ ꯇꯥꯛꯆꯔꯤꯅꯦꯅ ꯈꯟꯗꯦꯕ꯫
ꯍꯣ ꯍꯣ ꯑꯗꯨ ꯈꯟꯗꯕꯗꯣ ꯑꯗꯨꯅ ꯑꯃꯨꯃꯨꯛ ꯍꯥꯏꯗꯤ ꯁꯤ ꯑꯩꯖꯨ ꯌꯥꯔꯛꯇ꯭ꯔꯀꯥꯟꯗ ꯍꯥꯏꯕꯩ ꯋꯥꯅꯦꯕ ꯈꯪꯕ꯭ꯔ ꯊꯧꯑꯣꯏꯅ ꯑꯩꯗꯣ ꯍꯥꯏꯗꯦꯕ ꯀꯩꯁꯨ꯫
ꯍꯣꯏ ꯅꯪꯖꯨ ꯊꯧꯗꯤꯌꯦ ꯑꯗꯨꯅꯦ ꯊꯧ ꯍꯥꯏꯗꯣ ꯑꯩꯅ꯫ ꯊꯧꯒꯗꯕꯅꯦ ꯍꯥꯏꯕ ꯄꯩꯁꯥꯁꯤ ꯃꯣꯏ ꯅꯪ ꯉꯣꯟꯗ ꯋꯥꯏꯗꯣ ꯃꯣꯏ ꯈꯪꯍꯟꯒꯗ
ꯑꯗꯣ ꯍꯥꯏꯔꯒ ꯑꯩꯖꯨ ꯑꯝꯇ ꯑꯝ ꯑ-ꯑꯝ-ꯑꯃꯠꯇ ꯑꯃꯗ ꯑꯝꯇ ꯍꯥꯏꯒꯤꯒꯦ ꯅꯪ ꯍꯥꯏꯔ ꯅꯤꯡꯖꯪꯉꯛꯑꯦ ꯑꯩꯁꯨ ꯑꯝꯇ ꯃꯃꯥꯡꯒꯤ
ꯀꯅꯥꯟ ꯑꯣ ꯃꯃꯥꯡꯒꯤꯗꯣ ꯍꯥꯏꯌꯨꯅꯦ ꯁ ꯁꯨꯛꯍꯥꯏ ꯍꯥꯏꯗꯦꯅ ꯑꯩꯅ ꯍ ꯖꯟ ꯇꯧ ꯄꯨꯗꯣ ꯃꯌꯥꯝꯁꯤꯗꯤꯅꯦ ꯄꯩꯁꯥꯒ ꯄꯤꯔꯛꯇꯗꯤ ꯑꯉꯥꯡ ꯊꯥꯕꯤꯔꯛꯑꯅꯨꯒ ꯍꯥꯏꯗꯣꯔꯤꯝꯅꯤ ꯑꯩꯗꯤ꯫ ꯑꯩꯗꯤ ꯍꯥꯏꯗꯣꯔꯤꯝꯅꯤ ꯍꯦꯛꯇ ꯄꯩꯁꯥꯒ ꯄꯤꯔꯛꯇꯗꯤ ꯄꯩꯁꯥꯒ ꯆꯥꯡ ꯅꯥꯏꯅ ꯄꯤꯔꯛꯇꯗꯤ ꯑꯉꯥꯡꯒꯗꯣ ꯊꯥꯕꯤꯔꯛꯑꯅꯨ ꯑꯩ ꯇꯨꯏꯁꯟ ꯇꯧꯕ ꯉꯝꯃꯔꯣꯏꯅ ꯍꯦꯛꯇ ꯍꯥꯏꯗꯣꯏꯅꯦ ꯑꯩꯗꯤ꯫ ꯑꯗꯨꯃꯥꯏꯟꯁꯨ ꯈꯔ ꯉꯝꯒꯗꯕꯅꯤꯗ ꯅꯪꯅ ꯋꯥꯅ ꯍꯣꯠꯅꯖꯔꯒ ꯀꯔꯥꯏꯗꯒꯤ ꯑꯝ ꯐꯪꯗꯗꯤ꯫ ꯅꯉꯣꯟꯗꯅ ꯍꯦꯟꯅ ꯋꯥꯕꯩ ꯁꯔꯨꯛꯇꯪ ꯑꯣꯏ ꯂꯩꯔꯦ ꯑꯗꯨꯗꯤ ꯌꯥꯔꯔꯣꯏ꯫
ꯎꯝ꯫ ꯎꯝ ꯑꯩꯗꯣ ꯍꯥꯏꯗꯤ ꯑꯗꯣ ꯄꯩꯁꯥꯗꯨꯁꯨ ꯃꯆꯤꯠ ꯃ ꯆꯤꯠ ꯃꯆꯤꯠ ꯃꯆꯤꯠ ꯄꯤꯕ ꯃꯌꯥꯝ ꯌꯥꯎꯋꯦꯕ꯫
ꯎꯝ ꯑꯗꯨꯅ ꯃꯆꯤꯠ ꯃꯆꯤꯠ ꯄꯤꯔꯒꯅꯦ ꯍꯥꯏꯗꯤ ꯃꯣꯏꯗꯤ ꯈꯗ꯭ꯔꯛ ꯇꯧꯁꯟꯅꯒꯤꯗꯨꯏꯅꯦꯕ ꯍꯦꯛꯇ꯫
ꯎꯝ
ꯍꯥꯏꯗꯤ ꯀꯥꯎꯁꯟꯅꯈꯤꯗꯣꯏꯅꯦ ꯍꯥꯏꯕ
ꯎꯝ ꯑꯗꯨꯅꯦ ꯑꯗꯨ ꯑꯁ ꯈꯪꯗꯦ ꯑꯗꯣ ꯍꯥꯏ ꯍꯥꯏꯅ ꯑꯗꯨꯝ ꯃꯆꯤꯠ ꯃꯆꯤꯠ ꯄꯤꯕ ꯑꯗꯨꯝ ꯌꯥꯎꯋꯦ ꯑꯗꯨꯅꯅꯦ
ꯑꯗꯨꯝ ꯍꯥꯏꯌꯣ ꯍꯥꯏꯗꯤ ꯂꯩꯔꯛ ꯀꯥꯟꯗ ꯑꯗꯨꯝ ꯄꯤꯕꯤꯔꯛꯑꯣ ꯑꯗꯨ ꯅꯪꯅꯅꯦ ꯍꯥꯏꯗꯤ ꯀꯩꯅꯣ ꯂꯤꯁ ꯑꯃ ꯁꯦꯝꯃꯒ ꯊꯝꯒꯦꯁꯨ ꯊꯝꯃꯣꯕ ꯍꯥꯏꯗꯤ ꯄꯩꯁꯥꯒꯤ ꯍꯥꯏꯗꯤ ꯃꯣꯏ ꯑꯉꯥꯡ ꯇꯨꯏꯁꯟ ꯇꯧꯕ ꯃꯌꯥꯝꯒꯤ ꯂꯤꯁ ꯑꯃ ꯁꯦꯝꯃꯒꯦ ꯍ‌ꯦꯛ ꯊꯝꯗꯣꯛꯎ
ꯑꯩ ꯔꯨꯜꯗꯣ ꯌꯥꯝ ꯁꯦꯝꯅꯤꯡꯗꯦ ꯍꯥꯢꯕ
ꯑꯗꯨ ꯁꯦꯝꯗ꯭ꯔꯗꯤ ꯌꯥꯔꯣꯏꯌꯦ ꯀꯥꯏꯗꯩ ꯑꯗꯨ ꯁꯦꯝꯗ꯭ꯔꯗꯤ
ꯍꯥꯏꯗꯤ ꯑꯩꯅ ꯇꯥꯏꯃꯤꯡꯗꯣ ꯈꯪꯕꯅꯤꯅꯀꯣ
ꯎꯝ ꯇꯥꯏꯃꯤꯡꯗꯣ ꯈꯪꯗꯞ ꯁꯔꯨꯛꯅꯦ ꯃꯣꯏꯅꯒ ꯍꯥꯏꯗꯤ ꯑꯗꯨꯝ ꯍꯥꯟꯁꯨ ꯇꯧꯔꯤꯗꯨꯅꯤ ꯅꯍꯥꯟꯁꯨ ꯄꯩꯁꯥꯒꯤ ꯇꯧꯔꯤꯗꯨꯅꯤ ꯑꯗꯨꯒꯤ ꯑꯥ ꯍꯥꯏꯗꯤ ꯂꯤꯁꯇꯨꯗ ꯍꯦꯛ ꯊꯝꯃꯒ ꯎꯠꯂꯒꯗꯤ ꯍꯦꯛꯇ ꯁꯥꯈꯤ ꯑꯣꯏꯔꯦꯗꯅ ꯑꯗꯨꯅ ꯍꯥꯏꯗꯤ ꯃꯣꯏꯅ ꯑꯗꯨꯝ ꯄꯩꯁꯥ ꯄꯤꯔꯝꯕ ꯅꯨꯃꯤꯠꯇꯣ ꯑꯗꯨ ꯏꯁꯜꯍꯧꯔꯣꯕ ꯏꯅꯥꯝꯃꯥ ꯁꯤꯒꯤ ꯄꯩꯁꯥꯁꯤꯗ ꯅꯨꯃꯤꯠ ꯁꯤ ꯁꯤ ꯅꯨꯃꯤꯠꯁꯤꯗ ꯄꯩꯁꯥ ꯄꯤꯔꯝꯃꯕꯅꯤꯅ ꯑꯩ ꯢꯁꯜꯂꯦꯀꯣ ꯈꯣꯠꯂꯦꯀꯣ ꯍꯥꯏꯔꯒꯅꯦ ꯇꯧꯒꯗꯕꯅꯤ ꯍꯦꯛꯇ
ꯍꯣꯏ ꯑꯩꯗꯣ ꯍꯥꯏꯗꯤ ꯑꯩꯁꯨ ꯁꯤꯖꯤꯟꯅꯔꯛꯄꯩ ꯇꯥꯏꯃꯤꯡꯗꯣ
ꯅꯪꯁꯨ ꯍꯥꯏꯗꯤ ꯀꯩꯅꯣ ꯑꯣꯏꯅ ꯍꯧꯖꯤꯛꯇꯤ ꯀꯩꯅꯣꯗꯅ ꯍꯥꯏꯗꯤ ꯑꯉꯥꯡꯁꯨ ꯅꯠꯇ꯭ꯔꯕꯅꯤꯅ ꯇꯨꯏꯁꯟ ꯇꯧꯔꯛꯑꯕꯅꯤꯅ ꯇꯨꯏꯁꯟꯗꯨꯗꯒꯤ ꯍꯥꯏꯗꯤ ꯅꯪꯒꯤꯗꯤ ꯍꯥꯏꯗꯤ ꯅꯁꯥꯒꯤ ꯈꯣꯔꯁ ꯀꯩꯀꯥ ꯂꯣꯏꯅꯃꯛ ꯄꯥꯏꯔꯤꯅꯦꯕ ꯑꯗꯨꯅ
ꯃꯥꯅꯦ ꯑꯗꯨꯅ ꯑꯩꯁꯨ ꯁꯤꯖꯤꯟꯅ ꯍꯟꯗꯛ ꯏꯃꯥꯟꯕꯤꯒꯤ ꯂꯨꯍꯣꯡꯕꯒ ꯌꯥꯎꯕꯗꯣ
ꯑꯗꯨꯅꯦ ꯅꯃꯥꯟꯅꯕꯤꯕꯧ ꯂꯨꯍꯣꯡꯉꯕ ꯍꯥꯏꯁꯦ ꯑꯗꯨꯝ ꯅꯪ ꯀꯩꯅꯣ ꯄꯩꯁꯥꯥꯁꯦ ꯑꯗꯨꯗꯩ ꯑꯗꯨꯅ ꯂꯥꯛꯐꯝ ꯑꯣꯏꯔꯤꯅꯦꯕ
ꯍꯣꯏꯅꯦ ꯑꯩꯉꯣꯟ ꯑꯗꯨꯅꯦ ꯍꯥꯏꯕ ꯑꯩꯉꯣꯟꯗꯩ ꯄꯤꯔꯤꯅꯦ ꯍꯥꯏꯕ ꯑꯗꯨꯗꯩ ꯄꯣꯠ ꯆꯩ ꯂꯩꯕ ꯈꯣꯠꯄ ꯇꯧꯕꯗꯣ ꯑꯩꯉꯣꯟꯗ ꯂꯩꯕꯅꯤꯅꯦ ꯑꯗ ꯄꯩꯁꯥꯗꯣ ꯑꯗꯨꯝ ꯀꯥꯟꯗꯣ ꯄꯩꯁꯥꯗꯣ ꯃꯤꯀꯥꯅꯥꯝꯗꯁꯨ ꯄꯤꯅꯔꯛ ꯇ꯭ꯔꯤꯕ ꯑꯗꯨꯒ
ꯑꯗꯨ ꯃꯇꯝꯗꯗꯤ ꯋꯥꯔꯤꯅꯦꯕ ꯑꯗꯨꯝ
ꯍꯣꯏ ꯑꯗꯨꯀꯥꯟꯗꯨꯅꯦ ꯍꯥꯏꯕ
ꯍ ꯀꯩꯅꯣ ꯇꯧꯔꯣ ꯑꯗꯨꯅ ꯅꯪꯁꯨ ꯈꯔ ꯉꯝꯃꯣ ꯍꯥꯏꯍꯜꯂꯣ ꯅꯣꯏ ꯃꯥꯗꯔꯥ ꯀꯩꯅꯣ
ꯑꯗꯨꯝ ꯍꯥꯏꯅꯦ ꯑꯗꯣ ꯑꯩ ꯍꯧꯖꯤꯛꯁꯨ ꯅꯪꯅ ꯍꯥꯏꯕꯗꯩ ꯑꯩꯁꯨꯅꯦ ꯅꯤꯡꯁꯤꯡꯉꯛꯇꯅ ꯍꯧꯖꯤꯛ ꯃꯤꯁꯦꯁ ꯊꯥꯈ꯭ꯔꯤꯅꯦ ꯍꯥꯏꯕ ꯅꯤꯡꯁꯤꯡꯉꯛꯄꯒꯤ
ꯃꯣꯏ ꯃꯅꯤꯡꯒꯤꯗꯨꯔꯣ
ꯃꯃꯥꯡꯒꯤ ꯍꯥꯏꯔꯒ
ꯑꯣ ꯃꯃꯥꯡꯒꯤ
ꯃꯅꯤꯡꯒꯤꯗꯨꯗꯤ ꯍꯥꯏꯕ ꯇꯜꯂꯤ ꯍꯥꯏꯗꯤ ꯑ ꯍꯌꯦꯡ ꯍꯪꯆꯤꯠꯀꯨꯝꯕ ꯍꯥꯏꯒꯦ ꯇꯧꯅꯦꯕ ꯍꯥꯏꯗꯤ ꯑꯗꯨꯅꯦ ꯃꯣꯏꯗꯣ ꯊꯧꯗꯣꯛ ꯋꯥꯊꯣꯛ ꯌꯥꯝ ꯊꯣꯛꯏꯕꯅꯦꯕ
ꯑꯣ
ꯍꯣꯢꯗ ꯍꯥꯟꯅꯒꯤꯁꯨ ꯗ꯭ꯌꯨ ꯂꯩꯔꯤꯕꯅꯦ ꯂꯤꯁꯤꯡ ꯑꯃꯃꯨꯛ
ꯍꯥꯏꯌꯨ ꯑꯗꯨꯝ ꯍꯦꯛꯇ ꯉꯟꯅ ꯉꯟꯅ ꯇꯨꯝꯍꯧꯍꯦ ꯍꯌꯦꯡ ꯍꯌꯦꯡꯗꯤ ꯍꯌꯦꯡꯒꯤ ꯊꯕꯛ ꯃꯌꯥꯝ ꯁꯤꯅꯅꯦ
ꯑꯩꯗꯤ ꯍꯌꯦꯡ ꯑꯉꯥꯡꯁꯨ ꯄꯨꯡ ꯑꯌꯨꯛ ꯉꯟꯇꯥ ꯄꯨꯡ ꯇꯔꯨ ꯃꯈꯥꯏ ꯁ꯭ꯋꯥꯗ ꯁ꯭ꯋꯥꯏꯗ ꯇꯧꯗꯧꯢꯅꯦ ꯌꯦꯡꯉꯣ
ꯎꯝ ꯍꯌꯦꯡꯗꯤꯅꯦ ꯑꯩꯅꯅꯦ ꯀꯩꯅꯣ ꯇꯧꯕꯗꯣ ꯍꯥꯏꯗꯤ
ꯎꯝ
ꯀꯔꯤ ꯅꯣꯏꯒꯤ ꯀꯩꯅꯣ ꯇꯧꯕꯗꯣ ꯇꯛ ꯇꯛꯄ ꯅꯠꯇꯕ ꯇꯣꯠꯄꯗꯣ ꯇꯣꯠꯄꯗꯨꯗꯤ ꯇꯣꯠꯄꯗ ꯌꯥꯝ ꯋꯥꯏ ꯍꯥꯏꯗꯥꯢꯅꯦ꯫
ꯎꯝ꯫
ꯇꯣꯠꯄꯗꯣ ꯇꯣꯠꯄꯤꯒꯦ ꯑꯗꯨꯒ ꯇꯛꯄꯁꯨ ꯇꯛꯃꯤꯟꯅꯁꯦ ꯑꯗꯨꯝ꯫ ꯌꯥꯔꯤꯈꯩ ꯇꯧꯁꯜꯂꯛꯀꯦꯕ ꯑꯩꯁꯨ ꯈꯔ ꯍꯩꯔꯕꯅꯤꯅꯅꯦ ꯇꯧꯁꯟꯕꯤꯔꯛꯀꯦ ꯌꯥꯔꯤꯒꯩ
ꯎꯝ
ꯎꯝ ꯒꯖꯔ ꯍꯥꯞꯄꯗꯨꯗꯤ ꯍꯥꯎꯋꯤꯀꯣ ꯉꯍꯥꯟꯈꯩꯗꯤ ꯍꯥꯞ ꯄꯨꯗꯕꯅꯦꯕ ꯑꯗꯣ ꯍꯥꯞꯄꯀꯥꯟꯗ ꯈꯨꯨꯍꯥꯎꯗꯣ ꯍꯥꯏꯗꯤ ꯑꯩꯈꯣꯏꯅ ꯐꯖꯅ ꯍꯩ ꯇ꯭ꯔꯤꯀꯥꯟꯗꯗꯒꯤ ꯀꯩꯅꯣ ꯇꯧꯕꯗꯣ ꯑꯗꯨꯒ ꯌꯥꯝ ꯍꯥꯎꯋꯦ ꯑꯩꯗꯤ ꯌꯥꯝ ꯆꯥꯅꯤꯡꯉꯦꯕ ꯑꯁ ꯑꯦꯛꯁꯥꯏꯇꯦꯠ ꯑꯣꯏ ꯍꯥꯏꯕ ꯑꯩꯗꯤ ꯍꯌꯦꯡꯒꯤꯁꯦ ꯈꯜꯂꯨꯔꯒ꯫ ꯅꯣꯏꯗꯤ ꯑꯣꯏꯗꯕ꯭ꯔꯥ ꯈꯪꯗꯦ ꯑꯩꯗꯤ ꯌꯥꯝ ꯑꯣꯏ ꯕꯖꯥꯔ ꯆꯠꯄꯩꯁꯨ꯫
ꯅꯣꯡ ꯇꯥꯗ꯭ꯔꯗꯤ ꯐꯅꯦ ꯑꯩꯅ ꯈꯜꯂꯤꯁꯦ꯫
ꯎꯝ ꯅꯣꯡ ꯇꯥꯗꯗꯤ ꯐꯅꯤ ꯑꯃꯨꯛ ꯑꯥꯗ ꯑꯁ ꯇꯠꯂꯤꯍꯦ ꯅꯣꯡ ꯇꯥꯔꯗꯤ ꯑꯃꯨꯛ ꯄꯣꯠꯀ ꯀꯩꯒ ꯈꯟꯕꯗꯣ꯫
ꯍꯥꯎ
ꯍꯥꯏꯗꯤ ꯄꯣꯠ ꯅꯣꯡꯗꯨ ꯇꯥꯔꯗꯤ ꯑꯃꯨꯛ ꯄꯣꯠꯀꯀꯩ ꯈꯟꯕꯗꯣ ꯇꯜꯂꯦꯕ꯫
ꯑꯗꯨꯅꯦ ꯑꯗꯣ ꯀꯩꯅꯣꯕꯨꯗꯤ ꯇꯧꯕꯅꯦ꯫
ꯍꯣꯏ ꯈꯟ ꯗꯝꯕꯨꯔ ꯈꯟꯕꯗꯣ ꯑꯗꯣ ꯗꯝꯕꯨꯔ ꯈꯟꯗꯕ ꯖꯒꯥꯗ ꯑꯃꯨꯛ ꯆꯠꯅꯤꯡꯉꯁꯨ ꯅꯨꯡꯉꯥꯏꯇꯦꯗꯅ꯫
ꯑꯗꯨꯅꯦ ꯍꯥꯏꯗꯤ ꯀꯃꯥꯏ ꯍꯥꯏꯗꯣꯏꯅꯣ ꯍꯨꯃꯥꯡ ꯑꯗꯣ ꯍꯌꯦꯡꯁꯦ ꯅꯣꯡ ꯃꯪꯉꯗꯤ ꯑꯣꯝꯆꯥꯛ ꯅꯗꯣꯏꯅꯦꯕ꯫
ꯎꯝ ꯑꯣꯝꯆꯥꯛꯅꯗꯣꯏꯅꯦ꯫
ꯑꯗꯩ ꯈꯟꯕꯗꯒꯁꯨꯝ ꯁꯥꯕꯗ ꯑꯗꯣ ꯍꯌꯦꯡꯗꯣ ꯑꯩ ꯑꯗꯨꯝ ꯈꯟꯕꯤꯒꯦꯀꯣ ꯅꯪꯅ ꯈꯜꯂꯛꯄꯁꯦ ꯀꯩ ꯍꯥꯏꯅꯤ
ꯍꯣꯏ ꯑꯗꯣ ꯑꯩꯅꯅꯦ꯫ ꯍꯥꯏꯗꯤ ꯐꯖꯕ ꯑꯃ ꯎꯔꯁꯨ ꯑꯩꯉꯣꯟꯗ ꯑꯗꯨꯝ ꯍꯥꯏꯕꯤꯔꯛꯑꯣꯕ ꯑꯉꯧꯕꯗꯤꯀꯣ꯫
ꯎꯝ꯫
ꯑꯗꯣ ꯍꯥꯏꯗꯤ ꯑꯇꯣꯞꯄ ꯐꯖꯕꯗꯤ ꯅꯪꯒꯤ ꯅꯪꯒꯤꯁꯨ ꯑꯩꯅ ꯃꯌꯥꯝ ꯈꯟꯕꯤꯒꯦ꯫
ꯑꯁ ꯑꯩꯗꯤ ꯂꯩꯔꯔꯣꯏꯗ ꯑꯩꯗꯤ ꯑꯩꯗꯣ ꯂꯩꯔꯔꯣꯏ ꯑꯩ ꯄꯩꯁꯥꯗꯨ ꯄꯥꯝꯃꯏꯦ ꯑꯗꯨꯗꯒꯤ ꯑꯩ ꯂꯩꯔꯔꯣꯏ꯫
ꯑꯗꯣ ꯑꯩꯒꯤꯗꯤꯅꯦ ꯑꯩꯅ ꯍꯥꯏꯖꯔꯤꯁꯦ ꯑꯩꯒꯤꯗꯤ ꯑꯉꯧꯕ ꯈꯛ ꯑꯩꯒꯤ ꯈꯟꯕꯤꯌꯨ ꯍꯥꯏꯁꯤꯅꯦ ꯑꯩꯗꯤ꯫ ꯑꯉꯧꯕꯈꯛ ꯑꯩꯒꯤ ꯅꯣꯏꯅ ꯈꯟꯕ ꯃꯌꯥꯝꯗꯣ ꯑꯩꯒꯤ ꯑꯣꯏꯗꯣꯏꯅꯤꯀꯣ ꯑꯩꯗꯤ ꯑꯉꯧꯕꯈꯛ꯫
ꯅꯣꯏꯅ ꯈꯟꯕ ꯉꯥꯛꯇ ꯅꯪꯒꯤ ꯑꯣꯏꯗꯣꯏꯅꯦꯅꯦ ꯀꯩ ꯆꯥꯖꯔꯤꯒꯦ
ꯅꯪꯅ ꯐꯖꯩꯑꯦꯅ ꯄꯨꯊꯣꯔꯛꯄ ꯃꯌꯥꯝꯗꯣ ꯑꯩꯒꯤ ꯈꯨꯠꯁꯤꯅ ꯂꯥꯃ ꯂꯥꯝꯃ ꯍꯦꯛꯇ ꯄꯥꯔꯁꯟꯗꯨꯅꯤ ꯅꯪꯒꯤꯅꯦ ꯀꯥꯏꯅ꯫ ꯈꯟꯖꯔꯁꯨꯅꯦ ꯑꯩꯅ ꯍꯦꯛꯇ ꯄꯥꯏꯁꯟꯗꯣꯏꯅꯦ ꯑꯩꯗꯤ ꯉꯁꯤꯗꯤ ꯍꯥꯏꯖꯍꯧꯔꯤꯁꯤꯅꯦꯀꯣ ꯅꯪ ꯆꯦꯛꯁꯟ ꯍꯧꯔꯣꯍꯦ ꯐꯒꯤ ꯅꯠꯇꯦ ꯑꯩꯒꯤꯗꯤ ꯐꯖꯕ ꯈꯟꯕꯤꯌꯣꯕ ꯑꯩ ꯍꯩꯇꯦꯕ ꯅꯪ ꯑꯗꯨꯝ ꯈꯪꯉꯤꯗꯨꯅ ꯉꯍꯥꯟꯒ ꯆꯠꯃꯤꯟꯅꯕꯗꯨꯁꯨ꯫
ꯍꯣꯏ ꯑꯗꯨꯕꯨꯗꯤ ꯍꯣꯏ ꯅꯪꯅ ꯈꯜꯂꯛꯄꯗꯤ ꯑꯗꯨꯝ ꯂꯤꯠꯄ ꯌꯥꯗꯕ ꯉꯥꯛꯇ ꯑꯗꯨꯝ ꯈꯜꯂꯤꯗꯅ ꯑꯌꯥꯝꯕ
ꯍꯣꯏ ꯑꯗꯨꯗꯤ ꯍꯌꯦꯡ ꯑꯃꯨꯛ ꯍꯌꯦꯡꯒꯤ ꯇꯨꯝꯅꯕ ꯇꯧꯔꯨꯔꯣ꯫
ꯍꯣꯏ ꯇꯨꯝꯃꯒꯦ ꯇꯨꯝꯃꯒꯦ ꯑꯩꯁꯨ ꯊꯝꯃꯒꯦ ꯍꯌꯦꯡ ꯇꯨꯏꯁꯟ ꯉꯟꯇꯥ ꯇꯧꯗꯣꯏꯅꯤ ꯊꯝꯃꯣ ꯊꯝꯃꯣ꯫